ꯇ꯭ꯥꯕꯔꫭ
ꯑꯥꯎ ꯇꯥꯏꯌꯦ
ꯑꯩ ꯍꯧꯖꯤꯛ ꯄꯥꯏ ꯈꯥꯔꯠꯄꯅ‌ꯦ ꯍꯧꯖꯤꯛꯗꯣ ꯄꯥꯏꯈꯠꯄꯅꯦꯕ ꯑꯗꯣ ꯅꯪꯒꯤꯅ ꯅꯈꫭꯟ ꯇꯥꯗꯕꯒꯤ ꯀꯩꯅꯣ
ꯀꯧꯔꯤꯁꯨ ꯇꯧꯗꯦ ꯍꯤꯞꯄꯤꯑ
ꯇꯔꯥꯕꯣ
ꯑꯧ ꯇꯔꯦ
ꯑ
ꯑꯂꯨ
ꯍꯜꯂꯣ
ꯑꯣ ꯑꯂꯨ ꯆꯥꯏꯌ‌ꯦ
ꯆ ꯁꯥꯥꯎ ꯇꯔꯣ
ꯗꯤ
ꯆꯥꯛ ꯆꯝꯐꯨꯠ ꯃꯁ ꯁꯟꯄꯨꯔ ꯇꯥꯏ
ꯑꯣ ꯍꯔꯝꯒꯅꯤ
ꯅꫭꯏꯗꯤ ꯑꯦꯖꯝ ꯂꫭꯏꯔꯕꯅꯤꯅ‌ꯦ ꯀꯣꯣ
ꯍꯣꯏ
ꯋꯕ꯭ꯔ ꯑꫭ ꯑꯁ ꯀꯩꯅꯣ ꯅꯪꯒꯤ ꯈꯣꯟꯖꯦꯜꯗꯣ ꯌꯥꯝ ꯀꯩꯅꯣ ꯂꯥꯎ ꯑꯣꯏꯔꯦ ꯍꯧꯖꯤꯛ ꯉꯁꯤꯁꯦ ꯎꯝ ꯎꯝ
ꯀꯔꯤ ꯍꯥꯏꯕ꯭ꯔꯥ
ꯌꯨꯝꯗ ꯂꯥꯛꯕ꯭ꯔꯉꯁꯤ ꯇꯥꯏ
ꯑꯥ ꯑꯥ
ꯌꯨꯝꯗ ꯂꯩꯕꯔꯥ ꯍꯥꯏꯕ ꯉꯁꯤ
ꯍꯥ
ꯅꯪ ꯌꯨꯝꯗ ꯑꯗꯨꯝ ꯂꯩꯕ꯭ꯔꯥ ꯍꯥꯏꯕ
ꯍꫭꯏ ꯑꯗꯨꯝ ꯂꯩꯌ‌ꯦ ꯌꯨꯝꯗ ꯑꯗꯨꯝ ꯂꯩꯌ‌ꯦ
ꯎꯝꯉ ꯎꯝ ꯌꯦꯕꯔꯥ ꯅꯪ
ꯇꯥꯕ꯭ꯔꯣ
ꯍꯜꯂꫭ
ꯎꯝ ꯎꯝ
ꯅꯥꯟ ꯅꯁꯨ ꯑ ꯉꯉ‌ꯣ ꯀꯩ
ꯉꯥꯡꯉꯤꯅ ꯅ ꯅꯪꯗꯣ
ꯑꯩꯅ ꯇꯥꯍꯧꯗꯕꯒꯤꯔ
ꯃꯤ ꯃꯤ ꯑꯇꯩꯕꯨꯁꯨ ꯀꯣꯜ ꯇꯧꯕ꯭ꯔ ꯅꯪ
ꯇꯧꯗ‌ꯦꯍꯦ
ꯀꯩꯒꯤ
ꯑ ꯀꯥꯏꯅꯣ
ꯇꯧꯋ‌ꯣꯅꯥ
ꯑ ꯌꯥꯝ ꯀꯝꯕꯤ ꯇꯋꯦꯅꯪꯉꯥꯏꯕ
ꯑꯁꯤ ꯑꯦꯞ ꯇꯒꯤꯀꯣ
ꯍ‌ꯣꯏ ꯍꯣꯏ ꯇꯧꯋꯤ ꯇꯧꯋꯤ
ꯇꯋꯦ
ꯍꯣꯏꯌ‌ꯦ ꯍꯣꯏ
ꯀꯅꯥꯕꯨ
ꯑꯝ ꯈꯪꯊꯔ‌ꯦ ꯃꯤꯡ ꯄꯜꯕ ꯌꯥꯗꯕꯗ‌ꯣ ꯍꯥ
ꯒ꯭ꯔꯨꯞꯇꯒꯤ ꯂꯧꯕ꯭ꯔꯥ
ꯒ꯭ꯔꯨꯄꯇꯒꯤꯁꯨ ꯂꯧ ꯑ ꯑꯗꯨ ꯑꯩꯈꯣꯏ ꯔꯦꯂꯤ ꯅꯍꯥꯟ ꯂꯩꯏꯕ ꯃꯤꯁꯤꯡꯁꯨ ꯑꯗꯨꯝ ꯇꯧꯋꯦ
ꯑꯣ ꯃꯣꯏꯁꯨ ꯌꯎꯕ꯭ꯔꯥ
ꯍ ꯃꯣꯏꯅ ꯍꯥꯏꯔꯛꯄꯅꯤ ꯑꯩꯉ‌ꯣꯟꯗꯁꯨ
ꯑꯣ ꯐꯥꯏꯌ‌ꯦ
ꯗꯒꯤ ꯌꯨꯝ ꯂꯩꯥꯏꯗꯣꯏꯔ ꯅꯠꯇ꯭ꯔꯒ ꯀꯥꯏ ꯆꯠꯇ‌ꯣꯏꯅ‌ꯣ ꯅ‌ꯣꯏ ꯁꯨꯠꯇꯤ ꯅꯤꯀꯣ
ꯍꯣꯏ ꯁꯨꯇꯤꯅꯦ
ꯎ ꯃꯥꯅꯦ
ꯊ꯭ꯔꯤ ꯐꯥꯎ ꯀ‌ꯣ
ꯀꯗꯨ ꯀꯣ ꯍꯌꯦꯡ ꯑꯃꯨꯛꯀ ꯁ‌ꯣꯁ‌ꯦꯜ ꯌꯥꯛ ꯇꯧꯕ ꯍꯧꯔꯅꯤ ꯁ꯭ꯀꯨꯜꯗ
ꯀꯔꯤ ꯁ꯭ꯀꯨꯜ ꯀꯔꯤꯒꯤ
ꯎꯝ
ꯅꯪꯁꯨ ꯌꯣꯗꯣꯏꯕ
ꯎ
ꯍꯥ
ꯑꯩꯅ ꯂꯕ ꯁꯀꯨꯗ ꯔꯋꯥꯟꯗ ꯁꯀꯨ ꯇꯥꯕ ꯍꯥ ꯊꯕ
ꯑꯣ ꯀꯣꯂꯦꯖꯇ
ꯃꯥ ꯍꯦ ꯀꯣꯏꯅ ꯟꯅꯉꯅꯅ ꯑꯁ ꯑ ꯅꯪꯉꯣꯟꯗ ꯍꯥꯏꯗ꯭ꯔꯤꯕ꯭ꯔꯣ ꯍꯧꯖꯤꯛꯀꯣ ꯍꯥꯏꯩꯔꯝꯒꯅꯤꯗ ꯍꯥꯏꯔꯝꯒꯅꯤ ꯅꯪ ꯀꯥꯎꯕꯨ ꯑꯦ ꯑ ꯍꯥꯏꯔ
ꯑ ꯍꯥꯏꯗꯕꯅꯦꯀꯣ ꯁꯦꯝꯕ
ꯑꯁꯨ ꯃꯗꯂꯌꯦ ꯎꯝ ꯎꯝ ꯎꯝ
ꯕꯤꯕꯤ ꯑꯦꯁ
ꯔꯦ ꯊꯗꯦꯗ ꯀꯂ ꯑꯣꯏꯔꯦꯗ
ꯅꯪꯁꯨ ꯌꯥꯎꯕ꯭ꯔꯥ
ꯌꯥꯎꯗ ꯅ ꯅꯤꯡ꯭ꯔꯦ ꯅ ꯇꯣꯈ꯭ꯔꯕ
ꯁꯤ ꯌꯥꯎꯧꯕ ꯌꯥꯗ꯭ꯔꯅꯦ
ꯏ ꯅꯣꯡ ꯑꯗꯨꯝ ꯆꯨꯕꯗ ꯑꯁ ꯆꯠꯄ ꯇꯂꯦ ꯑꯗꯨꯒꯤ
ꯂꯨꯗꯣ ꯂꯨꯗꯣ ꯁꯥꯟꯅꯗ꯭ꯔꯣ ꯅꯪꯗꯤ
ꯃꯗꯨꯑꯣꯣ
ꯂꯗꯣ ꯂꯗꯣ
ꯑꯁ ꯇꯣ ꯈꯔꯦ ꯅꯍꯅ
ꯎ ꯑꯩꯈꯣꯏ ꯑꯩꯈꯣꯏꯗꯤ ꯑꯗꯨꯝ ꯁꯥꯟꯅꯌꯦ ꯉꯔꯥꯡꯗꯣ ꯃꯤ ꯃꯤ ꯃꯉꯥꯔ ꯆꯅꯥꯏꯌꯦ
ꯎꯝ ꯅ ꯅ ꯍꯥꯡꯒꯤꯤꯗ ꯑꯗꯨꯝ ꯄꯥꯏꯕꯅꯦ
ꯍꯣꯏ ꯋꯥꯟ ꯑꯥꯋꯥꯔꯒꯨꯝꯕ ꯆꯪꯉꯤ ꯑꯩꯈꯣꯏ ꯁꯅꯕꯗꯣ
ꯎꯝ ꯃꯗ ꯈꯨꯃ ꯑꯗꯨ
ꯃꯤ ꯌꯥꯝꯝꯕꯒꯤꯀꯣ
ꯎꯝ
ꯍꯧꯔꯗꯤꯀꯣ ꯊꯕ ꯌꯥꯝ ꯀꯇꯥꯂꯦ
ꯍꯥ
ꯗꯤ ꯊꯋꯥꯏ ꯌꯥꯝꯃꯅꯦꯅꯕ ꯑꯩꯈꯣꯏꯅ ꯕꯤꯁꯃꯟ ꯄ꯭ꯂꯥꯟꯒꯨꯝꯕ ꯏꯒ ꯂꯕꯣ ꯀꯂꯦ
ꯑꯣ ꯖꯨꯂꯥꯏꯗꯒꯤ ꯌꯥꯍꯧꯗꯣꯏꯕ
ꯁ ꯑꯣꯏꯔ ꯑ
ꯁꯥꯂꯔꯤ ꯁꯥꯂꯔꯤ
ꯗꯤ ꯀꯩꯅꯣ ꯃꯦꯒꯤ ꯐꯥꯎ ꯆꯥꯡꯗ꯭ꯔꯦ ꯑꯗꯨꯗꯤ ꯑꯁ ꯑꯩ ꯁꯥꯎꯅꯤꯡꯕꯅ ꯑꯣꯏꯔꯝꯕ
ꯀꯌꯥ ꯀꯌꯥ ꯐꯪꯕ꯭ꯔꯥ
ꯑꯗꯨꯗ ꯇꯥꯏꯝꯛꯇ ꯀꯨꯝꯝꯕ ꯑꯗꯨꯝ ꯄꯉ
ꯋꯥꯥꯎ
ꯑꯩꯅ ꯔꯤꯒꯨꯂꯔ ꯑꯣꯏꯔꯦ ꯑꯩ ꯑꯩꯈꯣꯏꯗꯣ ꯑꯁ
ꯁꯤꯁ ꯔꯤꯒꯨꯂꯔ ꯑꯣꯏꯗ꯭ꯔꯁꯨ
ꯊꯝꯅꯤꯡꯉꯥꯏ ꯄꯩꯁꯥ ꯂꯏꯗ꯭ꯔꯦ ꯍꯧꯖꯤꯛꯀꯥꯟ
ꯄꯩꯁꯥ ꯆꯪꯂꯅꯤ ꯑꯊꯨꯕ ꯃꯇꯝꯗ
ꯎꯝ ꯑꯗꯨꯏ
ꯎꯝ ꯐꯩꯅꯦ ꯊꯕꯛ ꯇꯧꯔꯗꯤ
ꯀꯂ꯭ꯥꯁ ꯀꯌꯥꯕꯨ ꯇꯝꯕ꯭ꯔ ꯅꯪ
ꯎ ꯅꯨꯡꯉꯥꯏꯕꯅꯤ
ꯑꯗꯨ ꯐꯥꯎꯗꯤ ꯇꯝꯕꯅ‌ꯦ
ꯎꯝ
ꯅꯪꯁꯨ ꯍꯧꯒꯠꯂꯛꯑꯣꯅ ꯂꯩꯁ‌ꯦ ꯑꯁ ꯅꯨꯡꯉꯥꯏꯇꯦ ꯀꯩꯅꯣ ꯌꯥꯝ ꯋꯥꯕꯅꯦ ꯑꯉꯥꯡ ꯁꯦꯅꯕꯗꯣ
ꯎꯝ ꯁꯥꯟꯅꯕ ꯈꯛꯇꯅꯤꯅ ꯅꯨꯡꯉꯥꯏꯔꯅꯤ ꯁꯅꯕ ꯑꯣꯏꯔꯗꯤ
ꯌꯥꯝ ꯎꯝ ꯃꯣꯏꯗꯣ ꯌꯥꯝ ꯀꯩꯅꯣ ꯈꯥꯡꯃꯦ ꯍꯥꯏꯕ ꯌꯥꯝꯕꯗꯣ ꯑꯗꯨꯝ ꯐꯅꯅꯤꯡꯉꯥꯏ ꯇꯧꯋꯦ ꯃꯣꯏꯗꯣ
ꯎꯝ
ꯔꯤꯛ ꯆꯥꯡꯅꯦ ꯑꯗꯨꯒꯨꯝꯕ ꯁꯅꯥꯔꯗꯤꯀꯣ
ꯎꯝ
ꯥꯏ ꯀꯝꯕ ꯑꯃ ꯍꯥꯏꯗꯤ ꯑꯗꯨ ꯄꯥꯃꯦ
ꯎꯝ ꯑꯗꯨꯝ ꯁꯥꯟꯅꯔꯒ ꯂꯩꯕꯅ ꯐꯔꯦ ꯑꯗꯨꯗꯤ ꯎ
ꯎꯅꯣ ꯗꯔꯣ
ꯍꯥ
ꯐꯅꯗ ꯌꯥꯕꯣ
ꯁꯨꯅꯔꯣꯏ
ꯎꯝ
ꯁꯥꯟꯅꯃꯟ ꯀꯔꯤꯉꯁꯤ
ꯑꯅꯥ
ꯕꯨꯗꯨꯒꯅꯨꯡꯒꯥꯏꯅꯤꯒ
ꯎꯝ ꯑꯣ ꯍꯥꯕꯗꯣ ꯋꯥꯋ
ꯀꯥꯏꯩꯅꯣ ꯆꯒꯥꯅꯠꯇꯕ ꯐꯥꯕ
ꯎꯝ ꯁꯥꯏꯌꯦ ꯅꯣꯏ ꯑꯃꯨꯛꯀ ꯅꯣꯡ ꯆꯨꯕ꯭ꯔꯥ
ꯄꯂꯗ
ꯃꯅ ꯀꯥꯟꯅ ꯇꯨ ꯍꯥ
ꯅꯣꯏꯗ ꯋꯥꯇꯔ ꯄꯥꯔꯛꯀꯨꯝꯕ ꯂꯩꯕ꯭ꯔꯥ
ꯑꯆꯥ ꯑꯆꯥ
ꯍꯣꯏ
ꯍ ꯂꯔꯦ
ꯂꯩꯕ꯭ꯔꯥ
ꯂꯩꯌꯦ ꯂꯩꯌꯦ ꯑꯩꯈꯣꯏ ꯎꯝ ꯚꯥꯏꯅꯣ ꯑ ꯃꯔꯤ ꯀꯕꯜꯂ ꯄꯥꯒꯨꯝꯕ ꯍꯥꯏꯕꯗꯤꯀꯣ ꯐꯥꯔꯝ ꯍꯥꯎꯁꯀꯨꯝꯕꯗ ꯑꯗꯨꯝ ꯂꯩꯕꯅꯦ ꯍꯦꯛ ꯀꯥꯎꯔꯒ ꯑꯗꯨꯝ ꯇꯧꯕꯅꯦ ꯇꯪꯕꯅꯦ
ꯀꯌꯥ
ꯑ ꯇ꯭ꯋꯦꯟꯇꯤ ꯔꯨꯄꯤꯔ
ꯇꯥꯡꯉꯟ
ꯑꯗꯨꯕꯨ ꯇꯪꯕꯅꯦ ꯍꯥꯏꯗꯤ ꯇꯨ ꯍꯟꯗ꯭ꯔꯦꯠ ꯑꯗꯨ ꯑꯗꯨꯋꯥꯏꯔ ꯍꯥꯏꯔꯒ
ꯑ ꯇꯩꯅꯣ ꯑꯗꯨꯃꯗ ꯆꯅꯤꯡꯒꯅꯦ
ꯅꯠꯇꯦ ꯁꯨꯍꯥꯡꯕꯅꯦꯠ ꯆꯠꯅꯤꯡꯗꯦ ꯑꯩꯗꯤ
ꯌꯥꯝꯅꯤꯒꯦꯗꯤ ꯑꯦꯕꯔꯦ ꯂꯑꯣ
ꯇꯗꯨ ꯀꯠ ꯆꯍꯦꯗꯤ
ꯨꯣꯏ ꯌꯥꯝ ꯅ ꯏꯗꯨ ꯌꯥꯣꯏꯝ ꯂ ꯑꯗꯨꯝ ꯂꯩꯌꯦꯕ ꯑꯩꯈꯣꯏꯔꯗꯤ ꯍ ꯎꯃꯗꯤ ꯍꯨꯋꯥꯇꯦ ꯍꯣꯏꯗꯤ
ꯑꯣ ꯁꯨꯏ ꯑ ꯃꯤ ꯑꯃꯗꯨ ꯌꯦꯡꯉꯣ ꯃꯤ ꯑꯃ ꯌꯦꯡꯉꯨ
ꯑ ꯐꯔꯦ ꯅ ꯑꯃ
ꯑꯥ